ꯍꯜꯂꯣ ꯇꯥꯔꯦ ꯇꯥꯔꯦ꯫
ꯎꯝ ꯇꯨꯝꯃꯕꯣ ꯀꯩꯗꯧꯔꯝꯃꯤꯅꯣ꯫
ꯇꯨꯝꯗ꯭ꯔꯤꯌꯦ ꯐꯤꯂꯝ ꯌꯦꯡꯉꯃꯅꯦ
ꯑꯣ ꯀꯩ ꯐꯤꯂꯝꯅꯣ
ꯑ ꯖꯣꯟꯋꯤꯛ꯫
ꯏꯁ ꯅꯨꯡꯉꯥꯏꯕꯅꯤꯅꯦ ꯑꯗꯨꯗꯤ꯫
ꯑꯝ ꯖꯣꯟ ꯋꯤꯛꯀꯤ ꯃꯥꯏ ꯍꯨꯏ ꯍꯥꯠꯂꯝꯕꯩ ꯃꯇꯥꯡꯗꯣ ꯌꯧꯔꯦ꯫
ꯑꯣ ꯍꯥꯠꯂꯝꯕꯩ ꯃꯇꯥꯡꯗꯅꯤꯅꯦ ꯃꯩ ꯆꯠꯂꯤꯖꯦ꯫
ꯃꯩ ꯆꯠꯂꯤ ꯃꯥ ꯊꯥꯗꯣꯛꯑꯨꯔꯕ ꯃꯥꯒꯤ ꯈꯨꯆꯨ ꯊꯥꯡꯂꯦꯟꯗꯣ
ꯑꯥ
ꯑꯃꯨꯛ ꯊꯤꯔꯨꯔꯒ ꯃꯥꯅ ꯁꯠꯂꯒ ꯃꯊꯪ ꯃꯊꯪ ꯌꯥꯟꯊꯔꯛꯄꯒꯤ ꯋꯥꯔꯤꯗꯨꯅꯤ
ꯑꯣ ꯑꯗꯨ ꯑꯣꯏꯗꯣ ꯍꯥꯏꯐꯦꯠꯇ ꯂꯤꯔꯛꯑꯣꯅꯦ ꯌꯥꯝꯗꯣ ꯈꯔ ꯒ꯭ꯌꯥꯟ ꯇꯥꯗꯕ ꯇꯥꯏꯃꯤꯡ ꯑꯃ ꯌꯥꯎꯋꯦ
ꯃꯥꯗꯤ ꯀꯩꯅꯣ ꯑꯣꯏꯕꯗꯒꯤ ꯃꯇꯝ ꯈꯔ ꯃꯥꯗꯤ ꯄꯣꯊꯥꯔꯒ ꯃꯥꯏ ꯅꯨꯄꯤ ꯑꯉꯥꯡꯗꯨꯒ ꯃꯥꯏ ꯅꯨꯄꯤꯅ ꯄꯤꯕ ꯒꯤꯞ ꯍꯨꯏꯗꯨꯒ ꯅꯨꯄꯤꯗꯨ ꯂꯩꯗꯕꯗꯩ ꯒ꯭ꯌꯥꯟ ꯇꯥꯅ ꯂꯩꯔꯕꯅꯦꯕ꯫
ꯑꯣ
ꯃꯥꯏ ꯅꯨꯄꯤ ꯂꯩꯒꯤꯗꯕꯗꯨꯗꯩ ꯃꯥ ꯍꯨꯏꯗꯨ ꯈꯛꯇ ꯇꯧꯔ ꯂꯩꯃꯤꯟꯅꯕꯅꯦꯕ ꯑꯗꯣ
ꯎꯝ꯫
ꯑꯗꯣ ꯍꯨꯏꯗꯨ ꯃꯣꯏꯒꯤ ꯒꯦꯡ ꯑꯐꯥꯎꯕ ꯃꯣꯏ ꯒꯦꯡꯏꯁꯇꯥꯔ ꯃꯥꯒꯤ ꯍꯥꯏꯇꯥꯔꯦ ꯃꯥꯅ ꯈꯪꯅꯕ ꯑꯃꯒꯤ ꯃꯆꯥꯅ ꯃꯥꯗꯨ ꯀꯅꯥꯅꯣ ꯈꯪꯗꯕꯅꯤꯅ ꯍꯥꯠꯇꯣꯛꯑꯝꯕꯅꯦ ꯍꯨꯏꯗꯣ꯫
ꯑꯥ
ꯑꯗꯨꯗ ꯍꯥꯇꯣꯡꯝꯕꯗꯩꯗꯤ ꯃꯥꯅ ꯊꯤꯒꯠꯂꯀꯥꯟꯗ ꯑꯗꯨ ꯑꯣꯏꯔꯝꯃꯦ ꯈꯪꯉꯦ ꯑꯗꯨꯗꯩꯗꯤ ꯃꯄꯥ ꯍꯧꯖꯤꯛꯒꯤ ꯒꯦꯡꯗꯨꯒꯤ ꯅꯨꯄꯥ ꯑꯉꯥꯡꯗꯨꯒꯤ ꯃꯄꯥꯗꯨꯅꯁꯨ ꯈꯪꯉꯦ ꯖꯣꯟꯋꯤꯛꯀꯤ ꯍꯨꯏꯅꯤꯗꯨ ꯑꯗꯨꯗꯩ ꯐꯨꯗꯔꯦ ꯑꯉꯥꯡꯗꯣ ꯊꯥꯗꯣꯛꯈ꯭ꯔꯦ ꯂꯣꯠꯍꯟꯈꯔꯦ꯫ ꯑꯗꯩ ꯍꯦꯔꯣꯁꯤ ꯁꯥꯎꯔꯦ ꯃꯥꯏ ꯅꯨꯄꯤ ꯅꯤꯡꯁꯤꯡꯉꯦ ꯃꯥꯏ ꯅꯨꯄꯤꯅ ꯄꯤꯔꯝꯕ ꯍꯨꯏꯗꯣ ꯑꯗꯨꯗꯩꯗꯤ ꯃꯥꯒꯤ ꯃꯥ ꯐꯨꯝꯕ ꯊꯂꯝꯝꯕ ꯃꯥꯥꯏ ꯀꯨꯆꯨ ꯊꯥꯡꯂꯦꯟ ꯃꯌꯥꯝꯗꯣ꯫ ꯑꯃꯨꯛ ꯅꯧꯍꯧꯅꯅ ꯁꯠꯇꯣꯔꯛꯑꯒ ꯑꯉꯥꯡꯗꯨ ꯃꯥ ꯂꯃꯟ ꯈꯨꯝꯕ ꯂꯥꯛꯄ ꯍꯥꯏꯇꯥꯔꯦꯅꯦ꯫ ꯑꯗꯨꯗ ꯂꯃꯟ ꯈꯨꯝꯕ ꯂꯥꯛꯄ ꯁꯣꯏꯅ ꯍꯥ ꯀꯩꯅꯣ ꯇꯧꯕ ꯂꯥꯛꯑꯅꯤ ꯈꯪꯕꯅꯤꯅ ꯑꯗꯨꯃꯥꯏꯅ ꯇꯧꯔꯛꯅꯦ ꯈꯪꯉꯕꯅꯤꯅ ꯃꯥꯅ ꯑꯃꯗꯨꯅ ꯀꯝꯄ꯭ꯔꯣꯃꯥꯏꯁ ꯇꯧꯁꯦꯅꯗꯤ ꯍꯥꯏꯕ ꯃꯥꯏ ꯍꯥꯟꯅꯒꯤ ꯒꯦꯡ ꯀꯩꯅꯣꯗꯨꯅ ꯑꯗꯨꯗ ꯃꯥꯅ ꯌꯥꯗꯕ ꯑꯗꯨꯗꯩꯗꯤ ꯁꯣꯏꯅ ꯇꯧꯔꯅꯤ ꯑꯗꯨꯗꯩꯗꯤ ꯑꯦꯇꯦꯛ ꯃꯥꯅ ꯇꯣꯛꯇ꯭ꯔꯤꯉꯩꯗ ꯍꯥꯏꯔꯒ ꯑꯁꯣꯝꯒꯤ ꯀꯥꯡꯕꯨꯗꯒꯤ ꯍꯥꯟꯅ ꯑꯦꯇꯦꯛ ꯊꯥꯖꯤꯜꯂꯒ ꯃꯥꯗꯣ ꯍꯥꯠꯇꯣꯛꯅꯕ ꯍꯥꯏꯇꯥꯔꯦꯅꯦ ꯃꯤ ꯃꯌꯥꯝ ꯑꯦꯖꯦꯟ ꯃꯌꯥꯝ ꯊꯥꯖꯤꯜꯂꯛꯑꯒ ꯃꯥꯏ ꯈꯪꯅ ꯆꯥꯟꯅꯕ ꯄꯩꯁꯥ ꯄꯤꯔꯒ ꯑꯗꯣ ꯂꯣꯏꯅ ꯃꯥꯅ ꯂꯣꯏꯅ ꯑꯣꯏꯅ ꯃꯥꯅ ꯑꯣꯏꯅ ꯂꯣꯏꯅ ꯂꯣꯏꯖꯤꯜꯂꯦ ꯂꯣꯏꯖꯤꯜꯂ ꯃꯇꯨꯡꯗ ꯇꯞ ꯇꯞꯅ ꯃꯆꯥ ꯗꯨꯁꯨ ꯂꯣꯏꯁꯤꯟꯕꯩ ꯋꯥꯔꯤꯅꯤ ꯎꯝ
ꯑꯗꯨ ꯑꯩꯁꯨ ꯑ ꯌꯦꯡꯕꯨꯗꯤ ꯌꯦꯡꯉꯦꯕꯀꯣ ꯑꯣ ꯑꯩꯅ ꯒ꯭ꯌꯥꯟ ꯇꯥꯗꯕ ꯃꯇꯥꯡ ꯈꯔ ꯌꯥꯎꯕ ꯍꯥꯏꯇꯥꯔꯦ ꯑꯗꯨꯒꯤꯅꯤꯗ ꯅꯨꯡꯉꯥꯏ ꯅꯨꯡꯉꯥꯏꯕꯅꯤ
ꯃꯥꯅꯤ ꯃꯥꯅꯤ ꯅꯨꯡꯉꯥꯏꯕꯅꯤ
ꯃꯥꯒꯤ ꯑꯦꯛ ꯑꯦꯛꯁꯟꯗꯣ ꯐꯖꯅ ꯇꯧꯋꯦ ꯃꯥꯥꯏꯗꯣ꯫
ꯐꯦꯖꯥꯎꯅꯤ ꯃꯥꯗꯤ ꯐꯖ ꯐꯖꯕ ꯐꯤꯂꯝ ꯀꯨꯝꯃꯦ ꯑꯗꯨꯝ꯫ ꯃꯦꯇ꯭ꯔꯤꯛꯁ ꯀꯥꯏꯗꯣ ꯑꯉꯥꯡ ꯑꯣꯏꯔꯤꯉꯩꯗ ꯃꯤ ꯃꯌꯥꯝ ꯌꯥꯝ ꯌꯦꯡꯅꯕ ꯄꯣꯠꯅꯦꯕ
ꯑ ꯌꯦꯡꯉꯤ꯫
ꯎꯝ ꯑꯗꯨꯗꯩꯅꯦꯕ ꯃꯤꯗ ꯈꯪꯅꯔꯒ ꯃꯊꯪ ꯃꯊꯪ ꯑꯗꯩꯗꯤ꯫ ꯌꯖꯣꯟꯒꯤ ꯀꯥꯡ ꯀꯨꯝꯈꯠꯂꯛ ꯀꯥꯟꯗꯗꯤ ꯃꯊꯪ ꯃꯊꯪ ꯃꯊꯪꯒ ꯇꯧꯔꯒ ꯄꯥꯔꯠ ꯋꯥꯟ ꯇꯨ ꯊ꯭ꯔꯤ ꯐꯣꯔꯒ ꯇꯧꯔꯒ꯫ ꯌꯥꯝꯅ ꯃꯥꯒꯤ ꯐꯖꯕ ꯀꯩꯅꯣ ꯑꯣꯏꯍꯟꯒꯦ ꯍꯥꯏ ꯇꯥꯔꯦꯅꯦ
ꯎꯝ
ꯎꯝ꯫ ꯃꯤꯁ ꯑꯁꯦꯡꯕꯩꯗꯤ ꯌꯥꯝꯇꯤ ꯆꯝꯕ ꯃꯤꯅꯤ ꯃꯥꯁꯦ ꯑꯁꯦꯡꯕ ꯑꯣꯏꯅ ꯐꯤꯂꯝꯗ ꯅꯠꯇꯕꯤꯗ꯫
ꯎꯝ
ꯑ
ꯑꯩꯖꯨ ꯃꯥꯒꯤ꯫ ꯃꯥꯒꯤ ꯃꯥꯒꯤ ꯀꯩꯅꯣꯗ ꯍꯥꯏꯗꯤ ꯃꯔꯝꯗ ꯑꯦꯛꯁꯄ꯭ꯂꯦꯟ ꯇꯧꯕꯒꯤ ꯑꯃ ꯇꯥꯒ꯭ꯔꯦꯕ ꯑꯗꯨꯗ ꯍꯥꯏꯐꯦꯠ ꯈꯪꯕ ꯍꯥꯏꯇꯥꯔꯦ꯫
ꯑꯣꯥ ꯑꯥ ꯀꯃꯥꯏ ꯀꯃꯥꯏ ꯑꯩꯈꯣꯏ ꯏꯆꯤꯟ ꯅꯥꯎ ꯃꯈꯩꯗꯤ ꯂꯣꯏꯅ ꯀꯥꯏ ꯀꯥꯏ ꯌꯨꯝꯗ ꯂꯩꯅꯕ ꯀꯃꯥꯏ ꯀꯃꯥꯏ ꯇꯧꯔꯤ꯫
ꯑꯩꯈꯣꯏ ꯍꯥꯟꯅ ꯄꯨꯜꯂꯝꯕ ꯀꯥꯡꯕꯨꯗꯨꯔꯣ
ꯅꯠꯇꯦ ꯌꯨꯝꯒꯤ ꯐꯦꯝꯃꯤꯂꯤꯒꯤ꯫
ꯑꯣ ꯑꯩꯈꯣꯏ ꯑ ꯑꯉꯥꯡꯒꯩ ꯑꯩꯕꯨꯗꯤ ꯀꯩꯅꯣ ꯏꯊꯟꯗꯅꯦꯕꯀꯣ꯫
ꯎꯝ꯫
ꯑꯗꯣ ꯑꯩꯈꯣꯏ ꯕꯥꯁꯧꯈꯩꯒꯤ ꯑꯉꯥꯡꯈꯩꯒꯤ ꯍꯥꯏꯗꯤ ꯏꯆꯟꯅꯨꯄꯤ ꯏꯅꯥꯎꯄꯥꯁꯤꯡꯗꯤ ꯀꯩꯅꯣ ꯇꯧꯅꯔꯤꯌꯦ ꯑ ꯄꯁꯥ ꯅꯨ ꯄꯤꯦꯝꯗ ꯊꯥꯕꯅꯦ ꯑꯗꯣ ꯃꯥꯗꯣ ꯊꯣꯛꯂꯛꯄ ꯌꯥꯏ ꯍꯥꯏꯅꯗꯤ ꯂꯩ ꯎꯝ ꯑꯗꯣ
ꯌꯥꯝ ꯅꯨꯡꯉꯥꯏꯔꯝꯃꯦ ꯍꯥꯏꯌꯦꯕ
ꯑ ꯈꯔ ꯅꯨꯡꯉꯥꯏꯔꯝꯃꯦ ꯍꯥꯏ ꯑꯗꯨꯝ ꯉꯝꯅꯕ ꯃꯑꯣꯡꯗꯨꯗꯤ ꯇꯧꯔꯝꯃꯦꯗꯤ ꯍꯥꯏ ꯑ ꯒ꯭ꯌꯥꯟ ꯇꯥꯗꯦ ꯀꯔꯣꯝꯅ ꯀꯌꯥ ꯑꯣꯏꯔꯛꯇꯣꯏꯅꯣ ꯑꯗꯒꯤ ꯀꯃꯥꯏꯅ ꯇꯧꯔꯛꯇꯣꯏꯅꯣ ꯍꯥꯏꯗꯤ ꯗꯥꯎ ꯖꯦ ꯀꯣꯏꯁꯟ ꯂꯤꯛ ꯑꯣꯏꯍꯜꯂꯛꯇꯅ ꯄꯤꯔꯒꯦ ꯍꯜꯜꯂ ꯑꯦꯛꯖꯥꯝꯗꯨꯁꯨ ꯀꯃꯥꯏꯅ ꯇꯧꯕꯅꯣ ꯈꯪꯗꯦ ꯀꯣꯏꯁꯟꯁꯨ ꯍꯧꯛ ꯐꯪꯉ ꯑꯗꯒꯤ ꯏꯅꯥꯎꯄꯥꯁꯤꯡꯁꯤꯗꯤ ꯄꯤꯕꯤ ꯑ ꯑꯩꯅ ꯑꯩꯅ ꯍꯧꯖꯤꯛ ꯈꯜꯂꯤꯁꯦ ꯏꯅꯥꯎꯄꯥ ꯑꯅꯤꯗꯣ ꯃꯣꯏꯁꯦ ꯑ ꯏꯂꯚꯦꯟ ꯇꯨꯋꯦꯜꯐ ꯇꯤ ꯂꯣꯏꯔꯒ
ꯎꯝ
ꯇꯨꯏꯁꯟ ꯇꯨꯏꯁꯟꯁꯤ ꯇꯧꯍꯜꯂꯒꯦ ꯇꯧꯕꯅꯦ ꯑꯗꯨꯗꯨꯒ ꯑꯦꯛꯖꯥꯝ ꯒꯨꯝꯕ ꯊꯥꯕꯒꯤ ꯂꯥꯛ ꯃꯣꯏꯒꯤ ꯂꯝꯕꯤꯗꯣ ꯌꯥꯠꯄꯤꯔꯒ ꯃꯁꯥ ꯃꯁꯥꯅ ꯉꯝꯅꯕ ꯃꯑꯣꯡꯗ ꯍꯣꯠꯅꯖꯔꯖꯅꫭ ꯅ ꯈꯜꯂ‌ꯦ꯫
ꯎꯝ꯫
ꯍꯥꯏꯗꯤ꯫ ꯏꯆꯟꯅꯨꯄꯤ ꯑꯅꯤꯗꯨꯗꯤ ꯏꯆꯟꯅꯨꯄꯤ ꯑꯅꯤꯅꯦ ꯑꯗꯩ ꯏꯆꯟꯅꯨꯄꯤ ꯑꯍꯨꯝꯅꯦꯕꯀꯣ ꯄꯨꯂꯞ꯫
ꯎꯝ꯫
ꯑꯗꯨꯒ ꯀꯩꯅꯣ ꯏꯅꯥꯎꯄꯥ ꯑꯅꯤꯝꯒꯅꯦꯕ꯫
ꯎꯝ꯫
ꯏꯆꯟꯅꯨꯄꯤ ꯑꯅꯤꯗꯨꯗꯤ ꯆꯥꯎꯔꯦ ꯍꯥꯏꯗꯤ ꯑꯃꯗꯤ ꯒ꯭ꯔꯦꯖꯣꯁꯟ꯫ ꯂꯣꯏꯔꯦ ꯑꯃꯅ ꯑꯃꯅ ꯒꯦꯖꯣꯁꯟ ꯇꯧꯔꯤꯑꯦꯕ ꯍꯧꯖꯤꯛꯁꯦ꯫ ꯑꯗꯨꯗꯨꯅ ꯑꯩꯅ ꯍꯦꯛ ꯃꯇꯦꯡ ꯄꯥꯡꯕ ꯈꯣꯠꯄꯗꯨꯁꯨ ꯌꯥꯝ ꯀꯟꯅ꯫ ꯍꯥꯏꯗꯤ ꯄꯩꯁꯥ ꯅꯨꯡꯁꯥ ꯊꯣꯛꯄ ꯅꯠꯇꯝꯅꯤꯅ꯫
ꯎꯝ꯫
ꯉꯝꯗꯦ ꯑꯗꯣ꯫ ꯑꯉꯥꯡ ꯂꯩꯍꯧꯔꯤꯕ ꯑꯉꯥꯡ ꯑꯍꯨꯝꯗꯨꯅꯗꯤ꯫
ꯎꯝ ꯈꯔ ꯈꯔ ꯄꯤꯌ ꯃꯈꯩꯗꯣ꯫
ꯑ ꯄꯩꯁꯥ ꯅꯨꯡꯁꯥ ꯈꯔ ꯄꯥꯏꯗꯅ ꯈꯣꯠꯇꯅ ꯇꯧꯔꯛ ꯇꯥꯔꯒꯗꯤ꯫
ꯎꯝ ꯌꯥꯏ ꯌꯥꯏ ꯌꯥꯏ ꯇꯧꯒꯗꯕꯅꯤ ꯑꯉꯥꯡꯈꯩꯒꯤ꯫ ꯎꯝ ꯏꯃꯨꯡꯒꯤ ꯑꯉꯥꯡꯈꯩ ꯐꯍꯟꯗ ꯌꯥꯗꯦ ꯂꯣꯏꯅ ꯐꯝꯃꯤꯟꯅꯗ꯫
ꯍꯧꯖꯤꯛ ꯂꯩꯅꯔꯤꯕ ꯀꯟꯗꯤꯁꯟꯁꯦ꯫ ꯌꯥꯝ ꯂꯨꯔꯦ ꯑꯗꯨꯗꯨ ꯏꯃꯨꯡꯒꯤ ꯑꯉꯥꯡꯈꯩꯁꯦ ꯈꯔꯒ꯫ ꯃꯃꯤꯠ ꯃꯃꯤꯠ ꯃꯥꯏ ꯄꯥꯛꯅꯕ ꯃꯑꯣꯡꯗ ꯁꯦꯝꯃꯝꯗ꯭ꯔꯒꯗꯤ꯫ ꯍꯌꯦꯡ ꯑꯩꯉꯣꯟꯗꯁꯨ ꯈꯤꯇꯪ ꯅꯨꯡꯉꯥꯏꯍꯧꯔꯣꯏꯗꯕ ꯈꯔ ꯂꯩꯕ꯫
ꯎꯝ ꯎꯝ꯫
ꯕꯕꯥꯗꯤ ꯍꯧꯖꯤꯛ ꯀꯥꯏꯗ ꯂꯩꯔꯤ꯫
ꯕꯕꯥ ꯐꯔꯁ ꯃꯥꯔ ꯂꯩꯌꯦ꯫
ꯎꯝ ꯁꯨꯇꯤꯒꯤꯗꯤ꯫ ꯄꯥꯛ ꯐꯪꯗꯕ꯭ꯔꯥ ꯅꯠꯇ꯭ꯔꯒ ꯃꯔꯛ ꯃꯔꯛ꯫
ꯃꯣꯏꯗꯤ ꯃꯅꯤꯄꯨꯔꯒꯤ ꯊꯕꯛꯅꯤꯅꯀꯣ ꯃꯣꯏꯗꯤ꯫ ꯑꯣ ꯀꯩꯅꯣ ꯇꯧꯅꯤꯡ ꯀꯥꯟꯗ ꯑꯗꯨꯝ ꯂꯥꯛꯅꯤꯡ꯫ ꯀꯥꯟ ꯂꯥꯛꯄꯗꯤ ꯌꯥꯏ ꯑꯗꯣ ꯂꯥꯛꯅꯤꯀꯥꯟꯗ ꯂꯥꯛꯄ ꯌꯥꯏꯅꯦ ꯍꯦꯛꯇ ꯐ꯭ꯔꯤꯔꯤꯕ ꯑꯣꯏꯕꯗꯤ ꯅꯠꯇꯦ꯫ ꯍꯥꯏꯗꯤ ꯊꯕꯛ ꯑꯃ ꯂꯩꯕ ꯈꯣꯠꯄ ꯌꯨꯝꯒꯤ ꯀꯩꯅꯣꯝꯃ꯫ ꯊꯧꯗꯣꯛ ꯋꯥꯊꯣꯛ ꯑꯃ ꯊꯣꯛꯑꯀꯥꯟꯗ꯫ ꯑꯣꯟꯊꯣꯛ ꯑꯣꯟꯁꯤꯟ ꯇꯧꯔꯒ ꯂꯥꯛꯄꯒꯤ ꯋꯥꯅꯤ ꯑꯗꯨꯒ ꯃꯥꯒꯤ ꯊꯥ ꯑꯃꯗ ꯄꯥꯁ꯫ ꯍꯥꯏꯒꯗ꯭ꯔꯥ ꯑꯗꯣ ꯁꯨꯇꯤ ꯍꯥꯏꯒꯗ꯭ꯔꯥ ꯑꯗꯣ ꯇꯔꯦꯠꯅꯤꯒꯨꯝꯕ꯫ ꯁꯃꯥꯏꯅ ꯍꯞꯊꯥꯕ ꯍꯥꯏꯇꯥꯔꯦꯅꯦ ꯑꯗꯨꯃꯥꯏꯅ ꯂꯧꯔꯒ꯫ ꯑꯗꯨꯃꯥꯏꯅ ꯇꯧꯋꯦ꯫ ꯑꯗꯨꯒ ꯏꯌꯥꯝꯕ ꯍꯣꯏꯈꯤꯗꯤ꯫
ꯑ ꯐꯁ ꯑꯦꯃꯔꯗ ꯑꯗꯨꯝ ꯂꯩꯌꯦ ꯎꯝ ꯎꯝ꯫ ꯑꯩꯈꯣꯏꯗꯤ ꯑꯗꯨꯝ ꯌꯨꯝꯗ ꯂꯩ ꯑꯩꯈꯣꯏ ꯃꯥꯒ ꯑꯩꯈꯣꯏ ꯕꯥꯒ꯫ ꯑꯩꯈꯣꯏ ꯑꯩꯈꯣꯏ ꯆꯦ ꯑꯍꯟꯗꯨꯒ꯫ ꯌꯨꯝꯗ ꯑꯗꯨꯝ ꯂꯩꯔꯦ꯫
ꯑꯣꯝ ꯏꯌꯥꯝꯕꯒꯤꯁꯨꯅꯥꯎ ꯑꯅꯤ ꯈꯛꯇꯅꯦꯕ꯫
ꯅꯠꯇꯦ ꯑꯩꯈꯣꯏ ꯏꯆꯤꯜ ꯏꯅꯥꯎ ꯃꯔꯤꯅꯤ꯫
ꯑꯣ꯫
ꯍꯣꯏ ꯑꯩꯅ ꯇꯣꯝꯕ꯫
ꯑꯣ꯫
ꯑꯩꯊꯛꯇ ꯅꯨꯄꯤ ꯑꯍꯨꯝ꯫
ꯑꯣ ꯑꯁ ꯅꯥꯏꯇꯣꯝ ꯁꯥꯠꯄꯅꯤꯅꯦ ꯑꯗꯨꯗꯤ꯫
ꯑꯦ ꯀꯥꯏ ꯅꯥꯏꯇꯣꯝ ꯁꯥꯠꯄꯅꯦ ꯀꯥꯏꯅ ꯑꯣ ꯑꯩꯈꯣꯏꯗꯤ ꯅꯨꯡꯉꯥꯏꯅꯒ ꯂꯩꯕꯖꯠ ꯅꯠꯇꯦ ꯂꯣꯏꯅ ꯆꯞ ꯃꯥꯟꯅ ꯇꯔꯒꯗꯨꯝ ꯅꯨꯄꯥꯅꯦꯅ ꯑꯩꯁꯨ ꯑꯗꯨꯝ ꯋꯥꯔꯤ ꯍꯥꯏꯇꯥꯔꯦ
ꯍꯥꯏꯗꯤ ꯁꯨꯝ ꯂꯩꯗꯅꯥ ꯍꯧꯖꯤꯛꯀꯥꯟꯒꯤꯗꯤ ꯑꯇꯣꯝꯕꯒꯤꯗꯤ ꯈꯔ ꯑꯗꯨꯝ ꯂꯨꯅ ꯇꯧꯒꯜꯂꯤꯗꯅ ꯃꯌꯥꯝ ꯃꯔꯛ ꯇꯒꯤ
ꯎꯝ ꯑꯗꯣ ꯑꯩꯅ ꯑꯃꯨꯛ ꯑꯍꯟꯒꯤ ꯃꯑꯣꯡꯗ ꯔꯣꯜꯖꯦ ꯑꯍꯟꯒꯤ ꯃꯑꯣꯡꯗ ꯑꯣꯏꯅ ꯂꯧꯖꯤꯟ ꯂꯧꯖꯤꯟꯈꯤꯕꯗꯒꯤ ꯑꯩ ꯂꯨꯅ ꯇꯧꯈꯤꯗ꯭ꯔꯦꯕ
ꯑꯣ ꯌꯥꯔꯛ
ꯌꯥꯔꯛꯇꯔꯦ ꯑꯥ ꯑꯉꯥꯡꯅꯦ ꯈꯟꯈꯤꯗ꯭ꯔꯦꯕ ꯑꯍꯟꯒꯤ ꯔꯣꯜ ꯂꯧꯔꯕꯅꯤꯅ ꯎꯝ ꯑꯩꯅ ꯑꯣꯏꯅ ꯈꯜꯂ ꯂꯩꯔꯦ ꯃꯌꯥꯝꯒꯤ
ꯏꯌꯥꯝꯕ ꯍꯣꯏꯁꯨ ꯅꯨꯄꯤ ꯑꯉꯥꯡ ꯊꯤꯖꯤꯟꯗꯅ ꯂꯩꯕ ꯌꯥꯔꯦꯅꯦ
ꯃꯥꯅꯦ ꯃꯥꯅꯤ ꯊꯤꯔꯗꯕꯅꯦ ꯑꯩ ꯏꯆꯥ ꯏꯁꯨꯒꯤ ꯂꯤꯂꯥ ꯑꯃꯨꯛ ꯌꯦꯡꯕꯩ ꯃꯇꯝꯗꯨ ꯌꯧꯔꯛꯑꯝꯃꯦꯕ
ꯃꯥꯅꯦ ꯃꯥꯅꯦ
ꯅꯠꯇ꯭ꯔꯗꯤ ꯍꯥꯏꯗꯤ ꯃꯁꯤꯁꯨ ꯇꯥꯏꯕꯪꯄꯥꯟ ꯄꯣꯛꯎꯨꯔꯕꯅꯤꯅ ꯁꯨꯃꯥꯏꯅ ꯍꯥꯏꯗꯤ ꯏꯁꯥꯒꯤ ꯆꯧꯗ ꯆꯥꯗꯥ ꯅꯥꯎꯗꯥ ꯑꯃꯨꯛ ꯁꯟꯗꯣꯛꯑꯝꯗ꯭ꯔꯗꯤ ꯃꯤ ꯍꯥꯏ ꯃꯤꯁꯤꯅ ꯂꯩꯔꯝꯃꯤꯁꯤ ꯍꯥꯏꯗꯤ ꯀꯩꯒꯤꯅꯣ ꯁꯨꯝ ꯌꯦꯡꯉꯨ ꯀꯥꯟꯗ ꯑꯩꯈꯣꯏꯒꯤ ꯃꯤ ꯍꯥꯏꯕ ꯐꯨꯔꯨꯞ ꯃꯤ ꯍꯥꯏꯕ ꯔꯦꯁꯁꯤ ꯃꯨꯠꯇꯅꯕ ꯑꯣꯏꯔꯝꯕ ꯍꯥꯏꯇꯥꯔꯦꯅꯦ
ꯎꯝ ꯃꯥꯅꯦ
ꯑꯗꯨꯒ ꯃꯅꯨꯡꯗ ꯑꯩꯈꯣꯏꯅ ꯇꯥꯟꯅꯔꯤꯕ ꯄꯩꯁꯥ ꯇꯥꯟꯕ ꯍꯤꯡꯕ ꯑꯗꯒꯤ ꯑꯃ ꯑꯃꯥ ꯆꯠꯅꯗ ꯈꯣꯠꯅ ꯇꯧꯔꯤꯁꯤꯅ ꯑꯃꯨꯛ ꯍꯤꯡꯕꯗꯨꯒꯤ ꯃꯥꯏ ꯃꯅꯨꯡꯒꯤ ꯂꯤꯂꯥ ꯈꯔꯈꯛ ꯑꯣꯏꯔꯝꯃꯦꯕ ꯑꯗꯨꯕꯨ ꯑꯁꯦꯡꯕ ꯃꯤꯒꯤ ꯃꯊꯧꯁꯤꯗꯤ ꯑꯩꯒꯤ ꯑꯩꯒꯤ ꯔꯦꯁꯁꯤ ꯃꯨꯠꯇꯅꯕ ꯁꯨꯝ ꯃꯈꯥ ꯁꯝꯊꯍꯜꯂꯝꯕꯗꯨꯅꯦꯕ ꯇꯧꯔꯝꯃꯤꯁꯦ ꯑꯗꯨꯏ ꯄꯣꯠꯇꯣ ꯍꯧꯖꯤꯛꯐꯥꯎ ꯑꯗꯨꯝ ꯍꯥꯏꯗꯤ ꯃꯤꯑꯣꯏꯕꯖꯤꯅ ꯂꯩꯔꯛꯄꯗꯒꯤ ꯑꯗꯨꯏ ꯄꯣꯠꯇꯨꯗ ꯑꯗꯨꯝ ꯂꯥꯛꯏꯅꯦꯕ ꯑꯗꯨꯏ ꯃꯅꯨꯡꯗ ꯃꯅꯨꯡꯗꯨꯗ ꯑꯑꯣꯟꯕ ꯂꯤꯂꯥ ꯃꯌꯥꯝ ꯑꯃ ꯂꯩꯒꯤꯕꯒꯤ ꯋꯥꯅꯤ
ꯎꯝ
ꯁꯤꯚꯤꯂꯥꯏꯖꯦꯁꯟꯗꯨ ꯃꯥꯡꯗꯅꯕ ꯍꯥꯏ ꯇꯥꯔꯦ ꯁꯤꯚꯕꯤꯂꯥꯏꯖꯦꯁꯟ ꯃꯨꯠꯈꯤꯕ ꯌꯥꯎꯗꯣꯏꯅꯤ ꯃꯤꯑꯣꯏꯕ ꯍꯥꯏꯔꯤꯁꯤ ꯃꯨꯠꯈꯤꯕꯁꯨ ꯌꯥꯏꯔꯤꯅꯦ ꯇꯝꯕ ꯉꯝꯕ ꯅꯠꯇꯦ ꯗꯥꯏꯅꯣꯁꯔ ꯃꯨꯠꯈꯔꯤꯃꯤ ꯗꯥꯢꯅꯣꯁꯔ ꯂꯩꯔꯝꯃꯤꯅꯦ
ꯂꯣꯏ ꯃꯥꯡꯈꯩꯅꯦ ꯑꯗꯣ ꯃꯤꯒꯤ ꯃꯇꯝ ꯑꯣꯏꯕꯒꯤ ꯇꯧꯔꯤꯅꯦ ꯑꯗꯒꯤ ꯑꯃꯨꯛ ꯑꯣꯜꯂꯛꯄ ꯃꯌꯥꯝ ꯌꯥꯔꯤ
ꯎꯝ
ꯑꯗꯣ ꯑꯃꯨꯛ ꯑꯣꯜꯂꯛꯇꯣꯔꯤꯕꯅꯤ ꯅꯠꯇ꯭ꯔꯥ
ꯎꯝ
ꯑꯑꯣꯟ ꯑꯑꯣꯟꯕ ꯃꯇꯝꯗꯨꯗ ꯑꯗꯨꯝ ꯉꯝꯅ ꯉꯝꯅꯕ ꯑꯩꯈꯣꯏ ꯃꯌꯥꯝꯗꯣ ꯑꯗꯨꯝ ꯊꯦꯡꯅꯔ ꯆꯠꯈ꯭ꯔ ꯂꯣꯏꯔꯦ
ꯎꯝ
ꯑꯩꯈꯣꯏꯗꯤ ꯑꯩꯈꯣꯏꯕꯥꯁꯨ ꯑꯩꯈꯣꯏ ꯕꯥꯍꯣꯏꯁꯨ ꯑꯍꯟ ꯑꯣꯏꯔ‌ꯦꯕ ꯅꯣꯏ ꯀꯌꯥ ꯑꯣꯏꯔꯦ ꯑꯍꯟ ꯑꯣꯏ ꯀꯌꯥꯝ ꯑꯣꯏꯔꯦ
ꯑꯩꯈꯣꯏꯗꯤ ꯑꯍꯟ ꯑꯣꯏꯕ ꯍꯥꯏꯁꯦ ꯌꯥꯝ ꯀꯟꯅꯗꯤ ꯀꯩꯅꯣꯗꯤ ꯇꯧꯗꯔꯤꯗ ꯍꯥꯏꯗꯤ ꯃꯥ
ꯆꯍꯤ ꯍꯨꯝꯐꯨ ꯁꯨꯔꯝꯃꯤꯔꯣꯏꯕ ꯔꯤꯇꯤꯋꯥꯔ ꯆꯠꯇ꯭ꯔꯤꯃꯤꯅꯥ
ꯁꯨꯗ꯭ꯔꯤ ꯁꯨꯗ꯭ꯔꯤ ꯐꯤꯐꯇꯤꯒ ꯁꯝꯊꯤꯡ ꯑꯗꯨꯃꯥꯏꯅ ꯂꯩꯌꯦ
ꯎꯝ
ꯑꯈꯣꯏꯗꯤ ꯌꯥꯝꯃꯝꯃꯦꯕ ꯑꯈꯣꯏꯗꯤ ꯑꯈꯣꯏ ꯕꯥ ꯍꯣꯏ ꯆꯍꯤ ꯁꯕꯦꯟꯇꯤꯃꯨꯛ ꯁꯨꯔꯝꯃꯅꯤ ꯁꯕꯦꯟꯇꯤ ꯋꯥꯟ ꯑꯈꯣꯢ ꯃꯥ ꯍꯣꯏ ꯁꯤꯛꯁ ꯇꯤ ꯐꯥꯏꯚ ꯃꯨꯛ ꯁꯨꯔꯝꯃꯅꯤ
ꯑꯣ
ꯌꯥꯝꯃꯃꯦꯕ
ꯁꯑꯗꯨꯒꯤ ꯍꯥꯏꯔꯨꯔꯗꯤ ꯑꯩꯈꯣꯏꯗꯤ ꯑꯃꯨꯛ ꯅꯍꯥ ꯑꯣꯏꯔꯤ
ꯎꯝ ꯑꯩꯅ ꯑꯣꯏꯅ ꯌꯦꯡꯖꯤꯟꯕꯒꯤ ꯃꯇꯝꯗꯨ ꯌꯧꯔꯛꯑꯕꯅꯦꯕ
ꯃꯥꯅꯦ ꯃꯥꯅꯦ
ꯑꯗꯨꯅ
ꯋꯥꯈꯟ ꯃꯌꯥꯝ ꯃꯌꯥꯝ ꯈꯟꯗꯦ ꯌꯥꯗ꯭ꯔꯦ
ꯎꯝ ꯋꯥꯈꯟ ꯃꯆꯥ ꯈꯟꯕꯗꯤ ꯀꯩꯝ ꯀꯥꯟꯅꯔꯝꯗ꯭ꯔꯦꯕ
ꯎꯝ ꯉꯁꯤꯗꯤ ꯀꯔꯤ ꯃꯊꯦꯜ ꯆꯥꯒ꯭ꯔꯥꯕ
ꯉꯁꯤꯗꯤ ꯉꯥꯅꯨ ꯆꯥꯏꯌꯦ
ꯎꯝ ꯑꯋꯥꯎꯕꯅꯤꯅꯦ ꯃꯍꯤꯒꯗꯣ ꯐꯖꯅ ꯍꯥꯎꯕꯅꯤꯅꯦ
ꯍꯥꯎꯋꯦ ꯍꯥꯎꯋꯦ ꯐꯖꯅ ꯀꯪꯅ ꯍꯦꯛꯇ ꯇꯧꯕꯅꯦ ꯉꯁꯤꯗꯤ
ꯎꯝ ꯀꯪꯅ ꯑꯣꯏꯅ ꯇꯧꯔꯕ ꯉꯁꯤꯅ
ꯎꯝ
ꯃꯥꯅꯦ ꯌꯥꯏ ꯀꯪꯅ ꯅꯪꯅ
ꯉꯥꯅꯨꯒꯤꯗꯤ ꯃꯀꯣꯛ ꯃꯀꯣꯛꯀ ꯃꯅꯤꯡꯒ ꯍꯥꯏꯒ꯭ꯔꯗꯤ ꯂꯣꯢ
ꯃꯥꯅꯦ ꯃꯥꯅꯦ ꯃꯥꯅꯦ ꯄꯥꯔꯠ ꯍꯥꯏꯖꯤꯅꯤ ꯄꯥꯔꯠ ꯄꯥꯔꯠ ꯄꯤꯌꯨ ꯍꯥꯢꯔꯗꯤ ꯑꯍꯥꯎ ꯑꯍꯥꯎꯕꯖꯒꯥꯗꯨ
ꯑꯇꯩ ꯆꯥꯗꯔꯖꯨ ꯌꯥꯔꯦ ꯑꯗꯨ ꯆꯥꯒ꯭ꯔꯗꯤ
ꯁꯥꯥꯅꯦ ꯑꯗꯩ ꯃꯀꯣꯛꯇꯨꯗ ꯑꯩꯈꯣꯏ ꯄꯥꯝꯃꯤꯖꯦ ꯃꯉꯛꯁꯝꯒꯤ ꯀꯩꯅꯣ ꯌꯥꯎꯍꯜꯂꯒ ꯇꯧꯕꯤꯗꯣ ꯎꯝ ꯁꯥꯡꯅ ꯇꯧꯕꯤꯗꯣ
ꯑꯗꯣ ꯑꯇꯩꯒꯤ ꯆꯥꯕꯗꯤ ꯍꯥꯎꯇꯦꯗ ꯎꯝ ꯑꯇꯩ